ꯑꯣ ꯎꯝ ꯍꯧꯖꯤꯛ ꯀꯥꯟꯁꯤꯕꯨ ꯀꯃꯥꯏ ꯀꯃꯥꯏ ꯂꯦꯜꯂꯤꯒꯦ ꯀꯥꯟꯁꯤꯕ
ꯑꯥ ꯍꯧꯖꯤꯛꯀꯥꯟꯁꯦ ꯁꯨꯝ ꯂꯩ ꯍꯥꯏꯇꯥꯔꯦꯅꯦ ꯀꯔꯤꯁꯨ ꯌꯥꯝ ꯀꯟꯅ ꯊꯣꯏꯗꯣꯛꯄ ꯀꯔꯤ ꯀꯔꯤꯝꯇ ꯇꯧꯗꯕꯤꯗꯀꯣ
ꯎꯝ
ꯍꯥꯏꯗꯤ ꯃꯇꯝꯖꯤꯁꯨ ꯏꯔꯥꯡꯁꯤꯅ ꯃꯔꯝ ꯑꯣꯏꯔꯒ ꯆꯠꯊꯣꯛ ꯆꯠꯁꯤꯟ ꯍꯥꯏꯁꯤꯅ ꯈꯔ ꯕꯨꯗꯤ ꯌꯥꯔꯦꯕꯣ ꯌꯥꯝ ꯀꯟꯅ ꯆꯠꯊꯣꯛ ꯆꯠꯁꯤꯟ ꯇꯧꯗꯦ ꯌꯥꯝꯅ ꯑꯗꯨꯝ ꯂꯩꯌꯦ ꯍꯥꯏꯇꯥꯔꯦ
ꯎꯝ ꯀꯩ ꯀꯩ ꯍꯣꯠꯅꯔꯤꯒꯦ ꯍꯧꯖꯤꯛꯄꯨ ꯀꯣꯂꯦꯖ ꯅꯨꯡꯂꯦꯖ ꯂꯣꯏꯁꯤꯟꯒ꯭ꯔꯦ ꯃꯈꯥ ꯅꯨꯡꯈꯥ ꯇꯧꯕ ꯀꯩ ꯀꯩ ꯍꯣꯠꯅꯔꯤ ꯍꯌꯥꯝꯕ
ꯑꯥ ꯃꯈꯥꯖꯦ ꯑꯗꯨꯝ ꯇꯧꯒꯦꯗꯤ ꯈꯜꯂꯤ ꯍꯧꯖꯤꯛ ꯐꯥꯎꯒꯤ ꯑꯣꯏꯅꯗꯤ ꯇꯧꯗ꯭ꯔꯤ ꯍꯥꯏꯇꯥꯔꯦꯅꯦ
ꯎꯝ
ꯑꯗꯨꯝ ꯂꯩꯔꯤ ꯂꯩꯕꯗꯤ
ꯎꯝ
ꯑꯗꯨꯝ ꯉꯉꯥꯏꯕ ꯑꯣꯏꯅ ꯃꯇꯝ ꯉꯥꯏꯕ ꯑꯣꯏꯅ ꯍꯥꯏꯗꯤ ꯇꯧꯅꯅꯕꯒꯤꯀꯣ ꯑꯗꯨꯝ ꯉꯥꯏꯔꯒ ꯍꯧꯖꯤꯛꯁꯦ ꯑꯗꯨꯝ ꯂꯩꯔꯤ ꯍꯥꯏꯇꯥꯔꯦ
ꯑꯇꯣꯞꯄ ꯀꯩꯅꯣꯗꯤ ꯌꯨꯝꯗ ꯑꯗꯨꯝ ꯂꯩꯕ꯭ꯔꯣ ꯑꯇꯩ ꯊꯕꯛ ꯏꯪꯥꯡ ꯆꯠꯇ꯭ꯔꯣ ꯀꯃꯥꯏꯅ ꯇꯧꯒꯦ
ꯌꯨꯝꯗ ꯑꯗꯨꯝ ꯂꯩꯔꯦ ꯌꯨꯝꯒꯤ ꯍꯥꯏꯗꯤ ꯐꯦꯃꯤꯂꯤꯒꯤ ꯑꯗꯨꯝ ꯃꯇꯦꯡ ꯈꯔ ꯄꯥꯡꯉꯒ ꯀꯣ
ꯎꯝ
ꯑꯗꯨꯝ ꯊꯕꯛ ꯏꯟꯈꯥꯡꯁꯨ ꯌꯥꯝꯅ ꯀꯟꯅ ꯆꯠꯇꯔꯦ ꯂꯥꯛꯑꯒꯕꯨꯗꯤ ꯑꯗꯨꯝ ꯆꯠꯂꯦ ꯂꯥꯛꯇ꯭ꯔꯒꯗꯤ ꯑꯗꯨꯝ ꯌꯨꯝꯗ ꯑꯗꯨꯝ ꯂꯩ ꯂꯩꯕꯗꯤ
ꯎꯝ ꯑꯗꯨꯗꯤ ꯀꯩꯅꯣꯒꯨꯝꯕꯗꯤ ꯌꯨꯝꯗ ꯂꯩꯕꯅꯤꯅ ꯁꯦꯒꯨꯝ ꯀꯩꯒꯨꯝꯕꯗꯤ ꯇꯥꯟꯗ ꯌꯥꯗꯅꯤꯅ ꯀꯩꯀꯩ ꯇꯥꯟꯕꯩ ꯈꯣꯠꯄꯒꯤꯗꯤ ꯍꯣꯅꯔꯤ ꯀꯃꯥꯏꯅ ꯇꯧꯔꯤ ꯍꯥꯏꯗꯤ ꯉꯥꯡ ꯌꯦꯟꯒꯨꯝꯕ ꯂꯣꯏꯕ ꯂꯩꯗꯅ ꯑꯗꯨꯒꯨꯝꯕ ꯇꯧꯕ꯭ꯔꯥ
ꯍꯥꯏꯗꯤ ꯐꯦꯃꯤꯂꯤꯒꯤ ꯃꯇꯦꯡ ꯑꯗꯨꯝ ꯄꯥꯡꯉꯦꯕꯀꯣ
ꯎꯝ
ꯍꯥꯏꯗꯤ ꯐꯦꯃꯤꯂꯤꯒꯤ ꯂꯩꯔꯤꯕ ꯑꯩꯈꯣꯏꯒꯤ ꯉꯥꯅꯨ ꯌꯦꯟ ꯑꯗꯨꯗꯒꯤ ꯄꯥꯝꯗꯕ ꯑꯩꯁꯦ
ꯎꯝ
ꯈꯔ ꯌꯦꯡꯁꯤꯜꯂꯒ ꯑꯗꯨꯝ ꯂꯩ ꯍꯥꯏꯇꯥꯔꯦ ꯑꯗꯩ ꯀꯩꯁꯨ ꯊꯣꯏꯗꯣꯛꯄ ꯑꯍꯦꯟꯕꯗꯤ ꯈꯤꯇꯪ ꯇꯧꯗꯔꯦꯕ ꯇꯧꯕꯗ
ꯎꯝ ꯑꯗꯨ ꯑꯗꯨꯝꯩ ꯄꯩꯁꯥ ꯅꯨꯡꯁ ꯑꯗꯨ ꯌꯥꯕꯅ ꯀꯣ ꯍꯥꯏꯗꯤꯦ ꯁꯥ ꯀ
ꯎꯝ ꯑꯗꯨꯝ ꯑꯗꯨꯝ ꯈꯔ ꯈꯕꯨꯗꯤ ꯑꯗꯨꯝ ꯀꯥꯟꯅꯩ ꯀꯥꯟꯅꯕꯗꯤ
ꯎꯝ
ꯌꯥꯝꯅ ꯍꯦꯟꯗꯣꯛ ꯄꯥꯊꯣꯛꯅꯗꯤ ꯑꯗꯨꯝ ꯀꯩꯅꯣ ꯇꯧꯕꯗꯤ ꯅꯠꯇꯦꯕꯀꯣ
ꯎꯝ
ꯍꯥꯏꯗꯤ ꯁꯤꯁꯤꯅ ꯑꯗꯨꯝ ꯈꯔꯗꯤ ꯑꯗꯨꯝ ꯍꯥꯏꯗꯤ ꯃꯦꯅꯦꯖ ꯇꯧꯕꯗ ꯑꯗꯨꯝ ꯌꯥꯏꯑ ꯍꯥꯏꯗꯤ ꯈꯔ ꯃꯦꯟꯈꯠꯂꯦ ꯍꯥꯏꯗ꯭ꯔꯦ ꯃꯣꯏꯅ ꯑꯃꯨꯛ
ꯍꯣꯏ
ꯍꯥꯏꯗꯤ ꯉꯥꯅꯨ ꯌꯦꯟꯗꯒꯤ ꯂꯥꯛꯄ ꯏꯟꯀꯝꯁꯤꯅ ꯑꯗꯨꯝ ꯈꯔꯗꯤ ꯑꯗꯨꯝ ꯆꯂꯥꯏꯕꯗꯤ ꯑꯗꯨꯝ ꯌꯥꯏꯑꯕ ꯌꯥꯕꯗꯤ ꯌꯥꯝ ꯀꯟꯅ ꯀꯟꯅꯣ ꯇꯧꯕ ꯍꯣꯏ ꯑꯣꯏꯗ꯭ꯔꯒꯁꯨ
ꯍꯣꯏ ꯏꯁꯥꯒꯤ ꯂꯩꯗꯅ ꯗꯔꯀꯥꯔ ꯇꯥꯔꯕ ꯆꯥꯡꯁ ꯍꯥꯏꯗꯤ ꯑꯗꯨꯒꯤ ꯆꯥꯡ ꯑ ꯂꯩꯕꯗꯨꯗꯤ ꯀꯔꯤ ꯍꯥꯏꯅꯤ ꯐꯩꯗꯗꯀꯣ ꯔꯇ꯭ꯔꯄꯗꯤ ꯑ ꯀꯩꯅꯣꯝ ꯇꯧꯅꯤꯡꯕ ꯇꯧꯅꯤꯅ ꯀꯅꯥꯗ ꯂꯩ ꯃꯊꯥ ꯑꯗ ꯑ ꯀꯦ ꯇ ꯀꯈꯤꯕ ꯂꯣꯁꯤꯤꯡ ꯀꯈꯤꯕ ꯇꯃꯤ ꯐꯥꯔ ꯅꯉ ꯀꯃꯥꯏ ꯇ
ꯎꯝ ꯑꯗꯨꯝ ꯅꯨꯡꯉꯥꯏꯈꯤ ꯍꯥꯏꯇꯥꯔꯦꯅꯦ
ꯎꯝ
ꯀꯅꯣ ꯌꯥꯝ ꯀꯟꯅ ꯀꯩꯅꯣ ꯇꯧꯕꯁꯨ ꯅꯠꯇꯦ ꯑꯗꯨꯝ ꯅꯨꯡꯉꯥꯏꯅ ꯑꯗꯨꯝ ꯄꯥꯡꯊꯣꯛꯈ꯭ꯔꯦ ꯄꯥꯡꯊꯣꯛꯄꯄꯗꯤ
ꯑꯣ ꯑ ꯃꯈꯥꯗꯤ ꯀꯔꯤ ꯀꯔꯤ ꯀꯃꯥꯏꯅ ꯇꯧꯁꯤꯦ ꯄ꯭ꯂꯥꯟꯗꯤ
ꯃꯈꯥꯁꯦ ꯑꯗꯨꯝ ꯃꯁꯇꯔ ꯇꯧꯈꯤꯔꯦꯅ ꯈꯜꯂꯤꯌꯦ ꯈꯟꯕꯗꯤ
ꯑꯥ
ꯑꯗ ꯍꯧꯖꯤꯛꯀꯤ ꯑꯣꯏꯅꯗꯤ ꯇꯧꯗ꯭ꯔꯤꯑꯕꯀꯣ
ꯎꯝ
ꯃꯣꯏꯁꯦ ꯐꯣꯔꯝ ꯊꯥꯗꯅ ꯈꯣꯠꯇꯅꯗꯤ ꯇꯧꯔꯤ ꯑꯗꯣ ꯃꯇꯝꯁꯦ ꯐꯣꯝ ꯊꯥꯕꯒꯤ ꯃꯇꯝꯗꯤ ꯂꯣꯏꯗ꯭ꯔꯤ ꯑꯗꯨꯒ ꯍꯣꯏ ꯁꯦꯂꯦꯛꯁꯟ ꯑꯃꯨꯛ ꯊꯣꯛꯂꯛꯀꯅꯤ ꯍꯥꯏꯕꯅꯦꯕꯀꯣ ꯑꯗꯨ ꯉꯥꯏꯕ ꯑꯣꯏꯅ ꯑꯗꯨꯝ ꯂꯩ ꯂꯩꯕꯗꯤ
ꯎꯝ ꯑꯗꯣ ꯀꯥꯡ ꯀꯨꯝꯕ ꯀꯒꯨꯝꯕ ꯍꯥꯎꯄ ꯇꯧꯗꯣ ꯆ ꯆꯣ
ꯎꯝ ꯑꯇꯣꯞꯄ ꯑꯦꯟꯖꯥꯝ ꯈꯔ ꯇ꯭ꯔꯥꯏ ꯇꯧꯒꯦꯕꯨꯗꯤ ꯈꯜꯂꯦ ꯈꯟꯕꯕꯨꯗꯤ ꯑꯗꯣ ꯍꯧꯖꯤꯛꯐꯥꯎꯒꯤ ꯑꯣꯏꯅꯗꯤ ꯇꯧꯗ꯭ꯔꯤꯁꯦ ꯇꯧꯕꯗꯤ ꯇꯁꯦꯡꯅ ꯍꯥꯏꯗꯤꯀꯣ ꯑꯗꯨꯝ ꯇ꯭ꯔꯥꯏ ꯇꯧꯒꯦꯅꯗꯤ ꯑꯗꯨꯝ ꯈꯜꯂꯤ ꯌꯦꯡꯅꯤꯡꯉ ꯑꯗꯨꯝ ꯂꯥꯛꯄ ꯈꯨꯗꯣꯡ ꯆꯒ ꯑꯗꯨ ꯀꯣ ꯑꯗꯨꯒꯨꯝꯕꯗꯨ ꯇ꯭ꯔꯥꯏ ꯇꯧꯁꯤꯔꯅ ꯑꯗꯨꯝ ꯌꯦꯡꯉꯦ ꯍꯧꯖꯤꯛꯐꯥꯎꯒꯤ ꯑꯣꯏꯅ
ꯑꯩꯁ ꯍꯣꯏ ꯏꯌꯥꯝꯕ ꯑꯗꯨꯝꯕ ꯇ꯭ꯔꯥꯏ ꯇꯧꯕ ꯈꯣꯠꯇꯅ ꯀꯩꯅꯣ ꯇꯧꯔꯁꯦ ꯑꯗꯣ ꯀꯩꯅꯣ ꯏꯌꯥꯝꯕ ꯑꯣꯏꯅ ꯇꯝꯕꯁꯦ ꯑꯩꯈꯣꯏꯒꯤ ꯃꯤꯑꯣꯉꯏꯔ ꯈꯟ ꯀꯣꯏꯔꯤꯁꯤ ꯑꯦ ꯅꯨꯄꯤꯒꯤ ꯃꯈꯥꯗ ꯇꯝꯕ ꯑꯣꯏꯔꯝꯒꯅꯤ ꯀꯣꯂꯦꯁꯁꯤ ꯅꯠꯇ꯭ꯔꯥ
ꯑꯥ ꯑꯥ ꯑꯥ
ꯑꯗꯨꯥꯏ ꯇꯧꯋꯦ ꯑꯗꯨ ꯇꯝꯕ ꯈꯣꯠꯄ ꯀꯩꯅꯣꯧ ꯈ ꯑꯗꯨ ꯂꯣꯏꯁꯤꯟꯈꯤꯕꯗꯣ ꯑꯗꯨꯏ ꯃꯈꯥ ꯇꯧꯕꯤꯗꯣ ꯑꯗꯨꯝ ꯅꯨꯡꯉꯥꯏꯈꯤꯕ꯭ꯔꯥ ꯌꯦꯖꯣꯝ ꯏꯖꯣꯝ ꯊꯥꯕ ꯈꯣꯠꯄ ꯑꯗꯨꯗꯒꯤꯗꯤ ꯀꯔꯤ ꯍꯥꯏꯅꯤ ꯑꯩꯈꯣꯏꯒꯤ ꯇꯥꯛꯄ ꯈꯣꯠꯄ ꯑꯗꯒꯤ ꯑꯒꯤ ꯁꯕꯖꯦꯛꯇꯣ ꯇꯝꯕ ꯈꯣꯠꯄꯒꯤ ꯃꯑꯣꯡꯗꯣ ꯑꯗꯨꯝ ꯑꯦꯟ ꯑꯦ ꯄꯤꯗ ꯍꯥꯏꯗꯤ ꯃꯅꯨꯡ ꯆꯜꯂꯅꯤꯅ ꯀꯩ ꯍꯥꯏꯅꯤ ꯑꯦꯟ ꯑꯦ ꯄꯤ ꯍꯥꯏꯁꯦ ꯑꯩꯈꯣꯏ ꯍꯥꯟꯅ ꯂꯩꯖꯔꯝꯕ ꯄꯣꯠꯁꯤꯨꯗꯒꯤ ꯑꯅꯧꯕ ꯏꯗꯨꯀꯦꯁꯟ ꯄꯣꯂꯤꯁꯤ ꯑꯃ ꯑꯣꯏꯅ ꯍꯧꯗꯣꯔꯛꯄꯅꯤꯅ ꯃꯥꯒꯤ ꯑꯍꯣꯡꯕꯁꯤꯅ ꯍꯥꯏꯗꯤ ꯏꯌꯥꯝꯕ ꯑꯣꯏꯅ ꯇꯝꯗꯨ ꯍꯥꯏꯇꯥꯔꯦꯀꯣ ꯆꯥꯅꯕ ꯅꯨꯡꯉꯥꯏꯕ ꯍꯥꯏꯗꯨꯣ ꯑꯣꯏꯒꯗ꯭ꯔꯥ ꯀꯃꯥꯏꯅ ꯇꯧꯋꯤ ꯌꯥꯝꯕ
ꯑꯗꯨꯝ ꯅꯨꯡꯉꯥꯏꯌꯦ ꯅꯨꯡꯉꯥꯏꯕꯗꯤ
ꯎꯝ
ꯑꯦ ꯑꯦꯟ ꯑꯦ ꯄꯤ ꯂꯥꯛꯄꯗꯒꯤ ꯀꯣ
ꯎꯝ
ꯍꯥꯏꯗꯤ ꯃꯥꯅ ꯃꯥꯅ ꯄꯥꯝꯖꯔꯤꯕ ꯂꯥꯏꯟꯗꯨꯗ ꯆꯠꯅꯅꯕꯒꯤꯗꯃꯛꯇ ꯑꯗꯨꯝ ꯍꯧꯕꯗꯒꯤ ꯑꯗꯨꯝ ꯑꯣꯔꯅꯦꯁ ꯂꯧꯍꯜꯂꯦ ꯁꯕꯖꯦꯛ ꯑꯃꯗ ꯑꯗꯨꯝ ꯑꯣꯔꯅꯦꯁ ꯇꯧꯍꯜꯂꯦꯕꯀꯣ ꯍꯥꯏꯗꯤ ꯑꯇꯣꯞꯄ ꯑꯣꯞꯁꯅꯦꯦꯟꯕꯨꯗꯤ ꯌꯥꯎꯔꯁꯨ ꯑꯗꯨꯝ ꯑꯣꯅꯔꯁꯇꯅ ꯃꯄꯨꯡ ꯑꯣꯏꯔꯒꯀꯣ
ꯎꯝ
ꯃꯦꯟ ꯐꯣꯀꯁꯇꯤ ꯑꯗꯨꯝ ꯃꯥꯅ ꯂꯧꯧꯔꯤꯕ ꯁꯕꯖꯦꯛ ꯑꯣꯔꯅꯔꯁꯇꯨꯗ ꯐꯣꯀꯁ ꯇꯧꯔꯒ
ꯎꯝ
ꯑꯇꯣꯞꯄ ꯍꯥꯏꯗꯤ ꯁꯕꯖꯦꯛꯁꯦ ꯑꯇꯣꯞꯄ ꯑꯃꯒꯨꯝꯕ ꯑꯅꯤꯒꯨꯝꯕꯗꯤ ꯌꯥꯎꯋꯦ ꯑꯇꯣꯞꯄ ꯑꯣꯏꯕꯣ ꯌꯥꯝꯅ ꯍꯥꯞꯆꯟꯕꯗꯤ ꯅꯦ ꯂꯩꯠꯇꯦ ꯑꯗꯨꯒ ꯑꯗꯨꯝ ꯅꯨꯡꯉꯥꯏ ꯅꯨꯡꯉꯥꯏꯕꯗꯤ ꯃꯥꯒꯤ ꯂꯥꯛꯄꯗꯒꯤꯗꯤ
ꯑꯇꯣꯞꯄ ꯀꯩ ꯍꯥꯏꯅꯤ ꯑꯦꯛꯁꯇ꯭ꯔꯥ ꯀꯦꯔꯤꯀꯨꯂꯔ ꯑꯣꯏꯕ ꯀꯥꯟꯅꯔꯛꯄ ꯌꯥꯕ ꯑꯇꯩ ꯁꯨꯝ ꯀꯩꯅꯣ ꯍꯥꯞꯆꯤꯟ ꯈꯣꯠꯆꯤꯟꯕ ꯑꯗꯨꯝ ꯌꯥꯎꯕ꯭ꯔꯥ ꯀꯃꯥꯏ ꯇꯧꯋ ꯌꯥꯝꯅꯗꯤ ꯌꯥꯎꯋꯦ ꯈꯜꯂꯦꯅ ꯍꯥꯏꯅꯈ꯭ꯔꯦ ꯍꯥꯏꯔꯦ
ꯁꯕꯖꯦꯛ ꯑꯣꯏꯅ ꯑꯗꯨꯝ ꯍꯥꯏꯗꯤ ꯑꯩꯈꯣꯏꯅ ꯑꯗꯨꯝ ꯄꯔꯐꯣꯔꯃꯦꯟꯁ ꯄꯤꯕ ꯌꯥꯕꯀꯣ ꯊꯥꯡ ꯊꯥ ꯑꯣꯏꯔꯁꯨ ꯑꯗꯨꯗꯒꯤ ꯏꯁꯩ ꯑꯣꯏꯔꯁꯨ ꯖꯒꯣꯏ ꯑꯗꯨꯝ ꯭ꯔꯨꯃꯦꯟꯒꯤ ꯂꯝꯕꯤꯗ ꯑꯣꯏꯔꯁꯨ ꯑꯗꯨꯝ ꯃꯈꯜ ꯁꯨꯅꯀꯣ
ꯎꯝ
ꯍꯥꯏꯗꯤ ꯑꯩꯈꯣꯏ ꯃꯅꯤꯄꯨꯔꯒ ꯑꯗꯨꯝ ꯁꯥꯒꯣꯟꯅꯕ ꯍꯥꯟꯅꯒꯤ ꯑꯔꯤ ꯑꯔꯤꯕ ꯀꯥꯡꯒꯨꯝꯕ ꯀꯥꯡꯁꯤꯁꯨ ꯍꯥꯞꯄꯦꯕꯀꯣ ꯁꯕꯖꯦꯛ ꯄꯦꯄꯔ ꯑꯃ ꯑꯣꯏꯅ ꯑꯦꯗꯤꯁꯅꯦꯜ ꯑꯣꯏꯅ ꯑꯗꯨꯝ ꯂꯧꯋꯦꯕ
ꯑꯣ
ꯑꯗꯨꯒꯤ ꯍꯥꯏꯔꯒꯗꯤ ꯌꯥꯝꯅ ꯅꯨꯡꯉꯥꯏꯌꯦ ꯍꯥꯏꯗꯤ ꯍꯥꯟꯅ ꯃꯥꯡꯉꯨꯔꯒꯗꯕ ꯑꯩꯈꯣꯏꯒꯤ ꯏꯟꯗꯤꯖꯤꯅꯁ ꯒꯦꯝꯒꯨꯝꯕ ꯑꯗꯒꯤ ꯖꯒꯣꯏ ꯏꯁꯩ ꯂꯩꯔꯤ ꯃꯌꯥꯝꯁꯦ
ꯎꯝ
ꯃꯣꯏ ꯂꯥꯛꯄꯗꯒꯤ ꯑꯗꯨꯝ ꯈꯔ ꯑꯗꯨꯝ ꯍꯤꯡꯒꯠꯂꯦ ꯍꯥꯏꯇꯥꯔꯦꯅꯦ
ꯐꯩꯌꯦ ꯑꯗꯨꯃꯥꯏ ꯇꯧꯔꯤꯗꯣ ꯏꯌꯥꯝꯕ ꯀꯣꯂꯦꯖ ꯃꯇꯝꯗ ꯌꯥꯎꯗꯅ ꯈꯣꯠꯇꯅ ꯇꯧꯔꯤꯕ ꯍꯥꯏꯗꯤ ꯍꯥꯟꯅꯗꯤ ꯌꯦꯡꯉꯣ ꯅꯣꯏ ꯍꯥꯏꯗꯤ ꯑꯩꯈꯣꯏ ꯑꯗꯤ ꯍꯥꯏꯅꯤ ꯏꯌꯥꯝꯕꯒꯤ ꯃꯊꯪ ꯃꯊꯪꯁꯤ ꯇꯧꯅꯈ꯭ꯔꯤꯗꯣ ꯌꯦꯡꯉꯣ ꯀꯣꯂꯦꯖ ꯇꯧꯕꯩꯅꯣ ꯀꯣꯂꯦꯖ ꯈꯤꯇꯪ ꯑꯗꯨꯝ ꯆꯨꯝ ꯇꯣꯏꯅ ꯇꯝꯅꯗꯣꯏꯔꯤꯅꯦꯕ ꯑꯗꯨꯗ ꯆꯍꯤ ꯆꯍꯤꯗꯣ ꯑꯃꯨꯛ ꯑꯍꯨꯝ ꯑꯃ ꯃꯔꯤ ꯑꯃ ꯃꯥꯡꯈ꯭ꯔꯅꯤ ꯑꯗꯨꯒꯤ ꯃꯇꯨꯡꯗ ꯃꯥꯅ ꯄꯥꯝꯖꯕ ꯂꯥꯏꯟ ꯖꯒꯣꯏ ꯏꯁꯩꯒꯤꯕꯨ ꯑꯣꯏꯔꯒꯁꯨ ꯏꯁꯩ ꯁꯛꯄ ꯑꯗꯒꯤ ꯑꯇꯣꯞ ꯑꯇꯣꯞꯄ ꯃꯥꯅ ꯇꯧꯅꯤꯡ ꯊꯕꯛ ꯏꯪꯈꯥꯡ ꯏꯚꯟ ꯑꯣꯖꯥ ꯑꯣꯏꯅꯤꯡꯉ ꯈꯣꯠꯅꯤꯡꯕꯒꯤ ꯗꯥꯏꯠ ꯕꯦꯛ ꯇꯧꯕ ꯑꯣꯏꯔꯒꯁꯨ ꯃꯇꯝꯗꯣ ꯑꯗꯨꯗꯤ ꯑꯃꯨꯛ ꯇꯝꯅꯗꯣꯏꯅꯦꯅ ꯇꯣꯉꯥꯟꯥꯟꯕ ꯅꯠꯇ꯭ꯔꯥ
ꯃꯥꯅꯤ ꯃꯥꯅꯤ
ꯑꯗꯨꯝꯕꯒꯤ ꯃꯇꯝꯗꯣ ꯍꯧꯖꯤꯛꯇꯤ ꯌꯥꯝ ꯑꯣꯏꯌꯦ ꯂꯥꯛꯄꯗꯒꯤ ꯑꯗꯨꯝ ꯁꯦꯞ ꯇꯧꯔꯛꯏꯅꯦꯕ
ꯃꯥꯅꯦ ꯍꯥꯏꯗꯤ ꯑꯃꯨꯛ ꯗꯥꯏꯠ ꯕꯦꯠ ꯇꯧꯗ꯭ꯔꯁꯨ ꯌꯥꯔꯦꯕ ꯑꯦꯟ ꯑꯦ ꯄꯤ ꯃꯈꯥꯗ ꯇꯝꯕ ꯀꯥꯡꯒꯨꯒꯤꯗꯤ ꯑꯗꯨꯝ ꯃꯥꯁꯇꯔ ꯂꯣꯏꯁꯤꯜꯂꯒ ꯑꯗꯨꯝ ꯅꯦꯠ ꯖꯤ ꯑꯔ ꯑꯦ ꯐꯥꯎꯔꯒꯗꯤ ꯑꯗꯨꯝ ꯍꯥꯏꯗꯤ ꯑꯣꯖꯥ ꯀꯩꯅꯣ ꯑꯣꯖꯥ ꯑꯗꯨꯝ ꯄꯤ ꯑꯩꯆ ꯗꯤ ꯇꯧꯔꯒ ꯑꯗꯨꯝ ꯑꯣꯖꯥ ꯑꯣꯏꯕꯩꯗꯤ ꯑꯗꯨꯝ ꯌꯥꯔꯦꯕ
ꯎꯝ
ꯍꯥꯟꯅ ꯗꯤ ꯑꯃꯨꯛ ꯀꯩꯅꯣ ꯇꯧꯗꯗꯤ ꯅꯠꯀꯨꯝꯕ ꯆꯦꯔꯦꯞ ꯀꯩꯅꯣꯒꯨꯝꯕꯁꯦ ꯑꯃꯨꯛ ꯗꯥꯏꯠ ꯕꯦꯠ ꯀꯨꯝꯕꯁꯦ ꯇꯧꯗ꯭ꯔꯗꯤ ꯑꯗꯨꯝ ꯌꯥꯔꯝꯗꯦꯕ ꯍꯧꯖꯤꯛꯇꯤ ꯑꯗꯨꯒꯤ ꯈꯨꯗꯣꯡꯆꯥꯥꯕꯗꯤ ꯂꯩꯔꯦ ꯍꯥꯏꯇꯥꯔꯦꯅꯦ
ꯑꯗꯣ ꯀꯩꯅꯣꯗꯤ ꯑꯦꯛꯖꯥꯝꯒꯨꯝꯕ ꯀꯩꯅꯣꯒꯨꯝꯕ ꯊꯥꯕ ꯈꯣꯠꯄꯒꯤꯁꯦ ꯑꯗꯨꯝ ꯅꯨꯡꯉꯥꯏꯕ꯭ꯔꯥ ꯀꯃꯥꯏꯅ ꯇꯧꯏ ꯑꯦꯛꯖꯥꯝꯁꯦ ꯑꯩꯈꯣꯏꯅꯒ ꯇꯥꯕꯗꯗꯤ ꯀꯩ ꯍꯥꯏꯅꯤ ꯑꯦꯛꯖꯥꯝ ꯁꯦꯟꯇꯔ ꯍꯥꯏꯗꯤ ꯇꯥꯕ ꯅꯠꯇ꯭ꯔꯁꯨ ꯁꯨꯝ ꯎꯕ ꯈꯣꯠꯄ ꯂꯩꯗꯅꯀꯣ
ꯑ ꯑ
ꯑꯗꯨꯗ ꯑꯦꯛꯖꯥꯝꯁꯦ ꯍꯥꯏꯗꯤ ꯑꯇꯣꯞꯄꯒꯤ ꯀꯩ ꯍꯥꯏꯅꯤ ꯀꯣꯂꯦꯖꯀꯤꯅ ꯑꯣꯇ ꯀꯣꯂꯦꯇ ꯇꯥ ꯈꯣꯠꯄ ꯍꯥꯏꯗꯤ ꯑꯦꯂꯚꯦꯜ ꯇ꯭ꯨꯌꯜꯞ ꯇꯦꯟꯒꯤ ꯇꯧꯕ ꯑꯗꯨꯃꯥꯏꯅ ꯈꯔ ꯇꯧꯋꯦ ꯈꯣꯂ ꯅ ꯇꯥꯏ ꯑꯗꯨꯝ ꯀꯃꯥꯏꯅ ꯇꯧ ꯌꯥꯕ ꯍꯥꯏꯗꯤ ꯆꯠꯄ ꯈꯣꯠꯄꯒꯤ ꯑꯣꯏꯔꯒꯁꯨ ꯊꯥꯕ ꯈꯣꯠꯄꯒꯤ ꯑꯣꯏꯔꯒꯁꯨ ꯅꯨꯡꯉꯥꯏꯕ꯭ꯔ ꯇꯝ
ꯑꯗꯨꯝ ꯍꯥꯏꯗꯤ ꯁꯤꯁꯦ ꯑꯩꯈꯣꯏꯗꯦ ꯍꯥꯏꯗꯤ ꯗꯥꯏꯔꯦꯛ ꯍꯥꯏꯔꯒꯗꯤ ꯑꯗꯨꯝ ꯏꯗꯨꯀꯦꯁꯟꯁꯦ ꯑꯐꯕ ꯑꯣꯏꯅꯅꯕꯒꯤꯗꯃꯛꯇ ꯁꯤꯂꯛꯄ ꯄꯣꯂꯤꯁꯤꯅꯦꯕ ꯍꯥꯏꯗꯤ ꯃꯥꯒꯤ ꯃꯥꯅ ꯇꯥꯛꯏꯕ ꯑꯣꯖꯥꯗꯨꯅ ꯇꯥꯔꯒꯗꯤ ꯈꯤꯇꯁꯨ ꯇꯥꯛꯄ ꯈꯣꯠꯄ ꯂꯩꯗꯅ
ꯃꯥꯅꯦ ꯃꯥꯅꯦ
ꯍꯥꯏꯗꯤ ꯃꯥꯒꯤ ꯃꯍꯩ ꯃꯥꯅ ꯇꯥꯛꯏꯕ ꯑꯉꯥꯡꯁꯤꯡꯒ ꯍꯩꯍꯟꯅꯤꯡꯕ ꯈꯣꯠꯄꯗꯒꯤ
ꯑꯥ
ꯑꯗꯣꯄ ꯀꯣꯂꯦꯁ ꯇꯥꯔꯒꯗꯤ ꯑꯇꯣꯞꯄ ꯑꯣꯖꯥꯅ ꯁꯦꯟꯅꯔꯛꯀꯗꯣꯏꯅꯤꯅ ꯑꯗꯨꯗꯨꯒꯤ ꯍꯥꯏꯗꯤ ꯑꯀꯤꯕ ꯑꯃꯁꯨ ꯂꯩꯔꯦ꯫
ꯑꯥ
ꯑꯗꯨꯗꯨꯅ ꯐꯖꯅ ꯆꯦꯛꯁꯤꯟꯅ ꯑꯗꯨꯝ ꯀꯩꯅꯣ ꯇꯧꯋꯦ ꯍꯥꯏꯇꯥꯔꯦꯅꯦ꯫
ꯑꯩꯁ ꯐꯔꯤ ꯌꯥꯝꯕ ꯑꯇꯣꯞꯄꯗ ꯇꯥꯔꯤꯗꯣ ꯃꯇꯝꯗꯤ ꯌꯥꯝꯅ ꯍꯥꯏꯗꯨꯅ ꯌꯦꯡꯉꯣ ꯃꯥꯒꯤ ꯀꯣꯂꯦꯖꯇꯨꯗꯅꯝ ꯃꯁꯥꯅ ꯇꯥꯟꯖꯔꯒꯗꯤ꯫ ꯑꯣꯖꯥꯉꯩꯗꯨꯅ ꯀꯔꯤ ꯍꯥꯏꯅꯤ ꯀ ꯀꯣꯝꯊꯣꯛꯄꯅꯤ ꯈꯪꯗꯦ꯫ ꯑꯗꯨꯗꯒꯤ ꯀꯩꯅꯣ ꯇꯧꯕꯅꯤ ꯈꯪꯅꯤꯦ ꯁꯥꯇ꯭ꯔꯉꯩꯁꯨ ꯇꯧꯈꯤꯗꯣꯏꯅꯦꯕ ꯅꯠꯇ꯭ꯔꯥ
ꯑꯥ
ꯍꯥꯏꯕꯗꯤ ꯃꯣꯏ ꯃꯣꯏꯒꯤ ꯁꯥꯇ꯭ꯔ ꯑꯣꯏꯔꯅꯤꯅ ꯄꯥꯁ ꯇꯧꯍꯟꯅꯤꯡꯕ ꯍꯥꯏꯁꯤꯃ ꯇꯧꯋꯕꯨ ꯂꯥꯏꯔꯤꯛꯀꯤꯤ ꯇꯥꯔꯁꯨ ꯇꯥꯛꯇ꯭ꯔꯁꯨ ꯑꯗꯤ ꯑꯇꯩ ꯑ ꯑꯣꯖꯥꯉꯩꯁꯤꯗ ꯄꯥꯁ ꯇꯧꯍꯟꯅꯤꯡꯕꯅꯤꯅ꯫ ꯑꯗꯨꯝ ꯇꯧꯈꯤꯗꯨꯣꯏꯅꯦꯕ ꯀꯩ ꯀꯩ ꯍꯥꯏꯅꯤ꯫ ꯑ ꯀꯔꯤ ꯍꯥꯏꯅꯤ ꯃꯌꯥꯝ ꯁꯤꯟꯅ ꯈꯣꯠꯅꯕꯒꯤ ꯑꯣꯏꯔꯁꯨ ꯍꯧꯖꯤꯛꯇꯤ ꯅꯣ ꯀꯕ ꯀ ꯄꯩꯁꯥ ꯀꯔ ꯈꯅ ꯂꯩꯗꯅ
ꯑꯥ ꯑꯥ
ꯑꯗꯨ ꯅꯣꯔ ꯈꯣꯠꯂ ꯑꯗꯨꯝ ꯍꯥꯏꯕ ꯀꯩꯁꯨ ꯉꯝꯃꯣꯏꯗꯣꯏꯅꯦ ꯍꯥꯏꯗꯤ ꯃꯥꯏ ꯃꯥꯏ ꯁꯥꯇ꯭ꯔꯗꯨ ꯑꯣꯏꯔꯅꯤ ꯑꯗꯨꯝ ꯍꯥꯟꯅ ꯂꯣꯏꯅ ꯂꯩꯔꯝꯅꯤꯅꯀꯣ
ꯑꯗꯨ ꯑꯣꯏꯔꯦ ꯑꯗꯨ ꯀꯩꯅꯣꯗꯤ ꯑꯦꯛꯖꯥꯝ ꯊꯥꯕ ꯈꯣꯠꯄꯗꯤ ꯑꯗꯨꯝ ꯆꯦꯛꯁꯤꯟꯕ꯭ꯔꯥ ꯀꯃꯥꯏꯅ ꯇꯧꯒꯦ ꯍꯥꯏꯗꯤ ꯇꯦꯟ ꯇꯨꯌꯦꯜꯐꯇꯗꯤ ꯑꯗꯨꯝ ꯀꯔꯤ ꯍꯥꯏꯅꯤ ꯑꯩꯈꯣꯏꯒꯤ ꯂꯨꯞ ꯁꯪꯁꯊꯥꯟ ꯁꯥꯇ꯭ꯔꯒꯤ ꯁꯪꯁꯊꯥꯟꯒ ꯂꯥꯛꯇꯅ ꯅꯤꯡꯁꯤꯡ ꯈꯣꯠꯆꯟꯂꯒ ꯌꯥꯎ ꯈꯣꯠꯄ ꯌꯥꯎꯕ ꯑꯗꯨꯝꯕ ꯌꯥꯎ ꯍꯥꯏ ꯑꯗꯨ ꯑꯌꯥꯝꯕ ꯑꯣꯏꯔ ꯇ ꯃꯔꯒ ꯊꯥꯎ ꯀꯣ ꯇꯨ ꯇꯧꯕ ꯄꯣꯠꯇꯨꯗꯤ ꯀꯃꯥꯏꯅ ꯇꯧꯏ ꯍꯥꯏꯗꯤ ꯑꯗꯨꯝ ꯍꯥꯏꯗꯤ ꯃꯣꯏ ꯂꯥꯛꯄ ꯈꯣꯠꯅ ꯌꯦꯡꯁꯤꯟꯗꯅ ꯀꯔꯤ ꯍꯥꯏꯅꯤ ꯑꯥ ꯀꯩꯅꯣꯒ ꯇꯧꯕꯤꯗꯣꯕꯅꯗꯤ ꯁꯤꯟꯕ ꯌꯥꯔꯣꯏ ꯈꯣꯠꯂꯣꯏꯒ ꯇꯧꯕ ꯂꯩꯗꯅ ꯑꯣ ꯈꯤꯇꯪ ꯆꯦꯛꯁꯤꯟꯅ ꯑꯗꯨꯝꯕ ꯑꯗꯨꯝ ꯇꯧꯕꯣ ꯀꯃꯥꯏ ꯎꯝ
ꯌꯧꯔꯕꯅꯤꯅ ꯑꯃꯨꯛ ꯀꯣꯂꯦꯖꯀꯤ ꯑꯃꯒꯤ ꯑꯗꯒꯤ ꯑꯦꯝ ꯌꯨꯒꯤ ꯃꯈꯥꯗ ꯂꯩꯕꯅꯤꯅ ꯑꯩꯈꯣꯏꯒꯤ ꯑꯦꯝ ꯌꯨꯒꯤꯀꯣ
ꯎꯝ
ꯃꯣꯏꯒꯤ ꯃꯤ ꯂꯥꯛꯑꯒ ꯑꯗꯨꯃꯥꯏꯅ ꯌꯦꯡꯁꯤꯟꯕ ꯈꯣꯠꯆꯤꯟꯕ ꯑꯃꯨꯛ ꯃꯣꯏꯅ ꯑꯣꯏꯅ ꯇꯧꯔꯦꯕꯀꯣ
ꯎꯝ
ꯍꯥꯏꯗꯤ ꯑꯇꯣꯞꯄ ꯀꯩꯅꯣ ꯂꯩꯔꯤꯕ ꯏꯁꯇꯨꯗꯦꯟ ꯌꯨꯅꯤꯌꯟ ꯂꯩꯕ ꯃꯌꯥꯝꯁꯤꯅꯗꯤ ꯄꯥꯛꯅꯗꯤ ꯇꯧꯗ꯭ꯔꯦꯕ
ꯎꯝ
ꯍꯥꯏꯗꯤ ꯀꯩꯅꯣꯒꯤ ꯃꯈꯥꯗ ꯂꯩꯔꯛꯄꯅꯤꯅ ꯃꯅꯤꯄꯨꯔꯤ ꯃꯅꯤꯄꯨꯔꯒꯤ ꯀꯩꯅꯣꯒꯤ ꯌꯨꯅꯤꯚꯔꯁꯤꯇꯤ ꯃꯈꯥꯗ ꯂꯩꯛꯕꯅꯤꯅ ꯃꯈꯣꯏꯅ ꯑꯃꯨꯛ ꯌꯦꯡꯁꯤꯜꯂꯛꯑꯦꯕ꯫
ꯎꯝ
ꯑꯗꯨꯃꯥꯏꯅ ꯇꯧꯋꯦꯅ ꯇꯧꯕꯗꯤ ꯈꯔ ꯑꯗꯨꯝ ꯆ ꯟꯅ ꯑꯗꯨꯝ ꯍꯥꯏꯗꯤ ꯃꯣꯕꯥꯏꯜ ꯀꯩ ꯀꯩ ꯄꯨꯁꯤꯟꯕ ꯈꯣꯠꯆꯟꯕ ꯑꯗꯨꯗꯒꯤ ꯑꯣꯏꯔꯁꯨ ꯅꯣꯠ ꯀꯩꯀꯩ ꯄꯨꯁꯤꯟꯕ ꯈꯣꯠꯆꯤꯟꯕ ꯑꯣꯏꯔꯁꯨ ꯐꯖꯅ ꯁꯦꯀꯌꯨꯔꯤꯇꯤ ꯇꯥꯏꯠ ꯇꯧꯔꯒ ꯀꯣ
ꯎꯝ
ꯆꯦꯛ ꯇꯧꯋꯦ ꯑꯗꯨꯝ ꯐꯖꯅ ꯑꯗꯨꯝ ꯍꯥꯏꯗꯤ ꯄ꯭ꯔꯣꯄꯔ ꯒꯥꯏꯗꯂꯥꯏꯟ ꯇꯧꯔꯒ ꯑꯗꯨꯝ ꯐꯖꯅ ꯑꯗꯨꯝ ꯌꯥꯝ ꯄꯥꯡꯊꯣꯛꯑꯦ ꯍꯥꯏꯇꯥꯔꯦ꯫
ꯑꯩ ꯑꯌꯥꯝꯕ ꯑꯗꯨꯃꯥꯏꯅ ꯇꯧꯋꯗꯣ ꯍꯥꯏꯗꯤ ꯍꯧꯒꯤ ꯏꯖꯨꯀꯦꯁꯟ ꯍꯥꯏꯕꯁꯤꯃꯛꯇꯕꯨꯗꯤ ꯀꯣꯂꯤꯁꯤ ꯅꯨꯡꯁꯤ ꯐꯖꯔꯒ ꯀ꯭ꯋꯥꯂꯤꯇꯤ ꯌꯥꯎꯗꯕꯅ ꯑꯌꯥꯝꯕ ꯑꯣꯏꯌꯦ ꯑꯩꯈꯣꯏꯗꯒꯤ ꯑꯣꯏꯔꯁꯨ ꯁꯥꯇ꯭ꯔꯉꯁꯤ ꯅꯠꯇ꯭ꯔꯥ ꯃꯥꯒꯤ ꯇꯥꯏ ꯃꯑꯣꯡꯗꯨꯅꯅꯤ ꯈꯪꯗꯦ ꯑꯒꯤ ꯆꯠꯅꯔꯤꯕ ꯁꯤꯛꯁꯇꯦꯝꯗꯨꯅꯅꯤ ꯈꯪꯗꯦꯀꯣ ꯑꯗꯨꯒꯨꯝꯕ ꯃꯌꯥꯝꯗꯣ ꯅꯤꯌ ꯑꯦꯗꯨꯀꯦꯁꯟ ꯄꯣꯂꯤꯁꯤ ꯂꯥꯛꯄꯗꯒꯤ ꯑꯅꯧꯕꯥ ꯄꯦꯇꯔꯟ ꯈꯔ ꯁꯦꯝꯦꯡꯇꯣꯛꯄ ꯍꯥꯏꯗꯤ ꯀꯩ ꯍꯥꯏꯅꯤ ꯇꯨꯏꯁꯟ ꯁꯦꯟꯇꯔꯒ ꯑꯩꯈꯣꯏ ꯑꯗꯨꯃꯥꯏꯅ ꯏꯌꯥꯝꯕꯗ ꯑꯗꯨꯃꯥꯏꯅ ꯊꯥꯔꯤ ꯈꯣꯠꯂꯤꯗꯣ ꯑꯗꯨꯝ ꯍꯥꯏꯗꯤ ꯐꯩꯅ ꯈꯜꯂꯦꯕ ꯅꯠꯇ꯭ꯔꯒ ꯍꯥꯏꯒꯗꯤ ꯑꯩꯗꯤ ꯍꯥꯟꯅ ꯂꯩꯔꯝꯕ ꯄꯦꯇꯔꯟ ꯑꯗꯨꯝ ꯂꯩꯔꯒꯗꯤ ꯃꯌꯥꯝꯗꯨ ꯂꯩꯗꯅꯕ ꯋꯥꯈꯜꯂꯣꯟꯗ ꯍꯥꯟꯅꯒꯤ ꯍꯥꯟꯅꯒꯤ ꯑꯗꯨꯗ ꯍꯥꯟꯅꯒꯤ ꯋꯥꯈꯜꯂꯣꯟꯗ ꯑꯗꯨꯃꯥꯏꯅ ꯑꯗꯨꯝ ꯂꯩꯈꯤꯕꯗꯅ ꯑꯗꯨꯃꯥꯏꯅ ꯑꯗꯨꯝ ꯆꯦꯟꯖ ꯆꯦꯟꯖ ꯁꯨꯡꯗꯧ ꯇꯧꯗ ꯍꯥꯏꯇꯥꯔꯦ ꯋꯥꯈꯜꯗꯨꯁꯨ ꯑꯗꯨꯃꯥꯏ ꯑꯗꯨꯝ ꯂꯩꯒꯤ ꯗꯣꯏꯅꯦꯕ
ꯑ ꯃꯥꯅꯦ ꯃꯥꯅꯦ
ꯑꯗꯨꯅ ꯃꯈꯥ ꯇꯥꯔꯛꯄꯉꯩꯁꯤꯁꯨ ꯁꯨꯝ ꯍꯥꯏꯗꯤ ꯃꯗꯪ ꯃꯊꯪ ꯃꯊꯪ ꯏꯁꯇꯦꯞ ꯕꯥꯏ ꯏꯁꯊꯦꯞ ꯂꯥꯥꯜꯂꯛꯑꯒ ꯂꯣꯏ ꯀꯥꯔ ꯃꯇꯨꯡꯗ ꯀꯣꯂꯦꯖ ꯇꯧꯅꯔꯛꯀꯗꯣꯏꯅꯤ ꯁꯥꯇ꯭ꯔꯥ ꯒꯩꯒꯥꯁꯨ ꯃꯣꯏꯃꯌꯥꯝꯁꯤꯅꯁꯨ ꯀꯣꯂꯦꯖ ꯇꯧꯔꯛꯄꯗ ꯑꯦ ꯑꯩꯈꯣꯏ ꯌꯥꯝꯕꯅ ꯑꯗꯨꯃꯥꯏꯅ ꯍꯥꯏꯗ ꯃꯣꯏ ꯃꯇꯝꯗꯨꯗꯤ ꯑꯗꯨꯃꯥꯏꯅ ꯇꯧꯒꯤꯗ ꯑꯦꯛꯖꯥꯝ ꯁꯦꯟꯇꯔꯕꯨ ꯑ ꯆꯠꯇ ꯈꫭꯠꯇꯕꯗꯨꯕꯨ ꯀꫭꯂꯦꯖꯇ ꯊꯥꯗꫭꯔꯗꯨꯕꯨ ꯑꫭꯖꯥꯅ ꯈꯔ ꯄꯤ ꯑꯣꯖꯥꯅꯁꯨ ꯈꯔ ꯑꯗꯨꯝ ꯈꯔ ꯀꫭꯝꯊꯣꯔꯛ ꯑꯅꯤ ꯑꯗꯨꯃꯥꯏ ꯇꯧꯗꯅ ꯀ꯭ꯂꯥꯁ ꯇꯨ ꯌꯥꯝ ꯂꯥꯏꯕꯅꯤ ꯈꫭꯠꯄꯅꯤ ꯑꯗꯨꯗ ꯑꯡꯉꯥꯡꯒꯩꯖꯨ ꯁꯨꯝ ꯂꯥꯏꯊꯣꯛꯑꯒ ꯆꯠꯍꯟꯈ꯭ꯔꯦꯅ
ꯃꯥꯅꯦ ꯃꯥꯅꯦ ꯆꯠꯂ ꯑꯗꯨ ꯆꯠꯂꯦ
ꯁꯣꯛꯑꯅꯤ ꯑꯗꯨꯅ ꯀꯩꯍꯥꯏꯅꯤ ꯂꯥꯏꯔꯤꯛ ꯇꯝꯕꯗꯗꯤ ꯃꯁꯥꯅ ꯄꯥꯝꯖꯕ ꯀ꯭ꯋꯥꯂꯤꯇꯤ ꯂꯩꯅ ꯍꯥꯏꯗꯤ ꯊꯥꯏꯅꯩ ꯃꯇꯝ ꯒꯤ ꯊꯤꯗꯅ ꯍꯨꯝꯗꯅ ꯇꯧꯕꯗꯤ ꯇꯧꯔꯣꯏ ꯑꯗꯨꯅ ꯈꯔ ꯂꯩꯔꯒꯗꯤ ꯑꯖꯤꯛ ꯇꯨꯡꯗ ꯃꯇꯝ ꯈꯔꯒꯤ ꯇꯨꯡꯗꯗꯤ